ꯑ
ꯀꯔꯤ ꯇꯥꯎꯕ꯭ꯔꯣ ꯅꯪꯕꯣ ꯇꯥꯕ꯭ꯔꯣ
ꯅꯦꯠꯋꯥꯥꯛ ꯐꯠꯇꯕꯔꯣ
ꯑꯥꯗꯕ꯭ꯔꯣ
ꯇꯑꯌꯦꯦ
ꯃꯔꯕꯨꯛꯁꯤꯁꯨꯨ ꯀꯣ
ꯀꯔꯤ ꯇꯧꯕ꯭ꯔꯥ
ꯑ ꯍꯁꯗꯤ ꯏ ꯆꯨꯕꯂꯤꯅ ꯑꯗꯨꯝ ꯍꯅ ꯂꯩꯕꯤꯗ
ꯑ ꯅꯨꯡꯉꯥꯏꯅꯦ ꯅꯪꯅꯦ
ꯍꯣꯏ ꯎꯄꯔ ꯂꯩꯇꯦ
ꯂ ꯎ ꯁꯠꯇꯕꯔꯣ
ꯁꯤ ꯎ
ꯉꯏꯌꯦ ꯑꯁ ꯅꯁꯥꯏ ꯂꯎ ꯁꯥꯥꯄ ꯑꯗ ꯅꯣꯡ ꯆꯨꯕ ꯑꯃꯨꯛ ꯐꯝ ꯑꯃꯨꯛ ꯀꯜꯂꯦ ꯑꯗꯨꯒ ꯂꯥꯛꯀꯅꯦꯦꯜꯈ꯭ꯔꯦ
ꯅꯨꯡꯉꯥꯏꯅ ꯐꯝꯕ ꯃꯇꯝꯁꯨ ꯐꯪꯉꯦ ꯂꯦꯛꯄ ꯃꯇꯝꯁꯨ ꯐꯪꯉꯦ
ꯃꯇꯝꯗꯤ ꯐꯪꯉꯦꯗꯣ ꯊꯕꯛ ꯁꯨꯅꯤꯉꯥꯏ ꯇꯟꯕꯒꯤꯅꯦꯗ
ꯎ
ꯑꯣ ꯄꯥꯏ ꯂꯩ ꯇꯗ ꯑꯦ ꯍꯜꯒꯤ
ꯁꯗꯤ
ꯅꯪꯕꯣꯛ ꯀꯔꯤ ꯀꯔꯤ ꯇ ꯎꯕ꯭ꯔꯣ ꯍꯧꯞꯖꯤ ꯀꯥꯟ
ꯅꯣꯏꯁꯨ ꯇꯧꯗꯦꯗ ꯑꯗꯨꯝ ꯂꯥꯎ ꯆꯠꯀꯅꯤ ꯎꯃꯥ ꯌꯨꯝꯗ ꯑꯗꯨꯝ ꯂꯩꯒꯅꯤ ꯊꯕꯛꯕꯨꯗꯤ
ꯑ ꯍꯕ꯭ꯔꯣ
ꯍꯥꯎꯗ꯭ꯔꯤꯌꯦꯦ ꯍꯥꯎꯗ꯭ꯔꯔꯤꯗ ꯂꯥꯎꯒꯤ ꯃꯇꯝꯅꯤꯅꯦꯅ ꯍꯧꯖꯤꯛꯀꯥꯟꯁꯦ ꯈꯪꯗ꯭ꯔꯦ
ꯂ ꯂꯧꯥꯎꯒꯤ ꯃꯇꯇꯥꯥꯡ ꯃ ꯂꯨꯡꯇꯤꯒꯤ ꯆꯥꯂꯦ
ꯑꯩꯗꯤ ꯆꯠꯄꯗꯤ ꯆꯠꯇꯦꯗ ꯌꯨꯝꯗ ꯑꯗꯨꯝ ꯂꯩꯌꯦꯦ ꯏꯅꯦ ꯑꯩꯈꯣꯏꯅ ꯃꯣꯏꯅ ꯂꯣꯏꯅ ꯇꯧꯈ꯭ꯔꯕ ꯊꯕꯛꯁꯦ ꯑꯩꯗꯤꯗꯤ ꯋꯥꯍꯤꯗ
ꯎ ꯏꯅꯤ ꯅꯪꯦ
ꯅꯨꯡꯉꯥꯏ ꯅꯨꯡꯉꯥꯏꯌꯦ ꯍꯥꯏꯕ ꯇꯥꯔꯦ ꯎꯝ
ꯎꯝ ꯋꯥꯔꯜꯗ ꯀꯞ ꯌꯦꯡꯕ꯭ꯔꯣ ꯅꯪ
ꯋꯥ ꯀꯥꯝ ꯀꯁ ꯌꯦꯡꯗꯦꯗ ꯅꯣꯡꯃꯗꯤ ꯌꯦꯡꯉꯦ
ꯃꯐꯝꯗꯤ ꯂꯩꯕ꯭ꯔꯣ ꯌꯦꯤꯡꯕ ꯃꯐꯝ
ꯑꯥ ꯏꯅꯦ ꯏꯅꯦ ꯑꯩꯈꯣꯏꯒꯤ ꯌꯨꯝꯗ ꯆꯠꯂꯒ ꯌꯦꯡꯕꯅꯦ
ꯑ
ꯑꯗꯨꯒꯤ ꯌꯦꯡꯅꯤꯡꯗꯕ
ꯑ ꯃ ꯊꯥꯛ ꯇꯔꯣ
ꯃꯊꯛ ꯂꯩꯀꯥꯏꯗ ꯆꯠꯂꯒ ꯌꯦꯡꯕꯅꯤ ꯈꯔ ꯅꯛꯂꯗꯤ ꯐꯒꯗꯕꯀꯣ ꯂꯥꯞꯃꯟꯕꯒꯤ ꯂꯝꯕꯤꯅ ꯐꯠꯇꯕ
ꯌꯦꯦꯦꯜꯗ ꯃꯄꯥꯥꯝꯥꯏ ꯌꯥꯝ ꯂꯥꯞꯄꯒꯤ ꯎꯄꯥꯏ ꯂꯩꯇꯦ
ꯍꯣꯏ
ꯍ ꯌꯥꯝ ꯊꯥꯕꯅ ꯂꯩꯕꯁꯨ ꯅꯨꯡꯉꯥꯏꯇꯦꯌꯦ
ꯍꯣꯏ ꯍꯧꯖꯤꯛꯇꯤ ꯅꯣꯡ ꯆꯨꯕꯒꯤ ꯈꯔꯗꯤ ꯅꯨꯡꯉꯥꯏꯔꯦ ꯅꯣꯏ ꯅꯣꯏꯗꯁꯨ ꯆꯨꯕ꯭ꯔꯥ
ꯑꯣ ꯆꯕ ꯎꯝ ꯅꯣꯡ ꯆꯨꯕꯒꯤ ꯃꯩ ꯑꯗꯨꯕꯨ ꯆꯠꯈ꯭ꯔꯦ
ꯑꯣ ꯃꯥꯏꯁꯣ ꯃꯨꯀ ꯃꯣꯂꯦ ꯑꯃꯨꯀ ꯂꯥꯛ ꯑꯦ ꯈꯪꯉꯗ ꯂꯣꯡꯒ ꯃꯥꯏꯒ ꯆ ꯇꯏ
ꯃꯇꯝ ꯈꯪꯗ꯭ꯔꯦꯗ ꯌꯥꯝ ꯏꯔꯤꯒꯨꯂꯔ ꯑꯣꯏ
ꯍ
ꯀꯔꯤ ꯍꯤꯟꯖꯥꯡ ꯆꯥꯕ꯭ꯔꯣ ꯅꯪꯗꯤ
ꯑꯣ ꯉ ꯑꯣꯛꯁꯥ ꯆꯥꯏꯔꯦ
ꯌꯨꯝ ꯂꯩꯕꯁꯤꯡꯁꯦ ꯑꯩ ꯌꯥꯝ ꯂꯩꯅ ꯂꯩꯕ ꯃꯥꯅꯁꯅꯦꯦ
ꯍꯣꯏ ꯌꯥꯝ ꯏꯕꯅꯤ ꯄꯧꯁꯥ ꯈꯔ ꯎ ꯗ꯭ꯔꯥꯏ ꯇꯧꯕꯤꯕꯕꯣ ꯀꯥꯡꯪꯕꯤꯕ ꯑꯗꯨ ꯆꯥꯏ
ꯅ ꯑꯩ ꯈꯣꯟꯅꯤ ꯀꯌꯥ ꯂꯩꯕ꯭ꯔꯣ
ꯑ
ꯀꯌꯥ ꯃꯤ ꯀꯌꯥ ꯂꯩꯕ꯭ꯔꯣ ꯅꯣꯏ ꯈꯨꯣꯟꯗ
ꯑꯩꯈꯣꯏ ꯑꯩꯈꯣꯏ ꯃꯅꯨꯡꯗ ꯃꯤ ꯇꯔꯨꯛ ꯇꯔꯦꯠ ꯂꯩꯌꯦꯦ
ꯌꯥꯝꯃꯤꯟꯅ
ꯍꯣꯏ ꯅꯣꯏꯗꯤ
ꯑꯩꯁꯦ ꯌꯨꯝꯗ ꯂꯩꯕ ꯃꯤ ꯇꯔꯨ ꯑꯗꯨꯒ ꯑꯩꯈꯣꯏ ꯏꯆꯦ ꯑꯅꯤꯅ ꯃꯄꯥꯟꯗ ꯂꯩꯑ
ꯑꯣ ꯊꯕꯛ ꯇꯧꯕ ꯃꯥꯜꯂꯦꯀꯣ ꯃꯣꯏꯅꯤꯁꯨ
ꯍꯣꯏ ꯄꯁꯥꯠ ꯇꯃꯤꯉꯁ ꯇꯄꯅꯤ
ꯑꯣ ꯑꯣ
ꯑꯩꯈꯣꯏ ꯅꯥꯎꯁꯤꯡ ꯁꯀꯨꯜ ꯀꯥꯕꯒꯤ ꯇꯧꯕꯅꯤꯅꯦ ꯎꯄꯥꯏ ꯂꯩꯇꯕꯒꯤ
ꯎꯝ ꯍꯌꯦꯡꯁꯨ ꯑꯃꯨꯛ ꯂꯥꯎ ꯆꯠꯀꯦꯔꯥ
ꯍꯌꯦꯡ ꯈꯪꯒꯦ ꯆꯠꯅꯤꯡꯉꯥꯏꯒꯤ ꯂꯩꯌꯣꯗꯣ ꯇꯟꯕꯒꯤꯅꯤꯗ
ꯎꯝ ꯂꯧ ꯆꯠꯄꯁꯨ ꯅꯨꯡꯉꯥꯏꯌꯦꯗ ꯃꯔꯛ ꯃꯔꯥꯛꯇꯨꯗꯤ
ꯆꯥꯛ ꯂꯧꯗ ꯆꯥꯛ ꯆꯥꯕꯗꯤ ꯅꯨꯡꯉꯥꯏꯌꯦꯦ
ꯍꯣꯏ
ꯎꯝ ꯍꯤꯟꯖꯥꯡ ꯐꯠꯇ꯭ꯔꯁ ꯊꯔꯤꯌꯥ ꯑꯃ ꯌꯥꯝ ꯇ
ꯎꯝ
ꯊꯕꯥꯛ ꯁꯨꯅꯤꯡꯉꯥꯏ ꯇꯟꯕꯒꯤ ꯋꯥꯅꯤꯗ ꯆꯠꯄꯗꯤ ꯅꯨꯡꯉꯥꯏ
ꯎꯝ ꯎꯝ ꯅꯨꯡꯁꯥ ꯁꯥꯗ꯭ꯔꯗꯤ ꯊꯕꯛ ꯅꯨꯡꯁꯥ ꯁꯥꯗ꯭ꯔꯗꯤ ꯊꯕꯛꯁꯨ ꯅꯨꯡꯚꯏꯀꯣ ꯁꯥꯝꯕꯜꯅꯗꯤ ꯆꯥꯎꯂꯤꯉꯃ ꯎꯝ
ꯅꯨꯡꯁꯥ ꯊꯑꯒꯗꯤ ꯑꯩꯗꯤ ꯑꯩ ꯎꯄꯦ
ꯎꯝ ꯋꯥ ꯋꯥꯅꯤ ꯧ ꯌꯦꯛꯕ ꯆꯠꯁꯤꯅꯦ ꯉꯁꯤꯗꯤ
ꯀꯅꯥ ꯀꯅꯥ ꯁꯅꯒꯦ ꯍꯥꯏꯕ꯭ꯔꯣ ꯉꯁꯤꯅꯦ
ꯈꯪꯅꯤ ꯂ ꯑꯩꯁꯨ ꯍꯪꯕꯤꯔꯤꯗꯌꯦꯡꯁꯨ ꯌꯦꯡꯕꯤꯔꯦ ꯃꯁꯤ ꯌꯦꯡꯕ ꯆꯠꯁꯤꯦꯔꯥ ꯍꯥꯏꯅ ꯈꯜꯂꯒ ꯂꯩꯗꯅ ꯎꯥ
ꯑꯔꯖꯦꯟꯇꯤꯅꯥ ꯁꯅꯕꯗꯤ ꯌꯦꯅꯤ ꯎꯝ ꯌꯦ ꯑꯗꯨ ꯃꯤ ꯃꯤ ꯈꯪꯗꯕꯅꯤꯅ
ꯍꯣꯏ
ꯑꯁ ꯑꯩꯈꯣꯏꯗꯤ ꯏꯔꯥꯏ ꯅꯨꯃꯤꯠꯇ ꯂꯧ ꯂꯤꯡꯅꯤꯉꯥꯏ ꯂꯩꯅꯤ ꯊꯝꯅꯤꯡ ꯖꯥ ꯔꯁꯦ ꯂꯥꯏꯅꯤ
ꯂꯥꯎ ꯇꯥꯎꯕ ꯃꯤꯅ ꯍꯛꯆꯥꯡ ꯐꯥꯏ ꯍꯥꯏꯌꯦ ꯑꯩꯈꯣꯏꯗ ꯌꯨꯝꯗ ꯂꯩ ꯂꯩꯔꯒ ꯍꯛꯆꯥꯡꯁꯨ ꯐꯠꯇ꯭ꯔꯤꯗ
ꯂꯧꯎ ꯆꯠꯄ ꯃꯤꯁꯨ ꯍꯛꯆꯥꯡ ꯐꯔꯗꯣ ꯅꯥꯕꯨꯗꯤ ꯅꯥꯏꯗ
ꯏꯁꯪ ꯑ ꯀꯩꯅꯣ ꯑ ꯏꯁꯥꯗꯣ ꯅꯣꯏꯈꯠꯇꯕ
ꯑꯁ ꯂꯎ ꯇꯂꯁꯨ ꯍꯥꯏ ꯇꯪꯅꯣꯣꯏ ꯍꯛꯇꯦ ꯅꯣꯦ
ꯑꯩꯁꯨ ꯅꯨꯡꯉꯥꯏꯅꯤꯡꯉꯤꯅꯦ
ꯍꯁ ꯃꯤ ꯀꯝꯕꯅ ꯐꯥꯏꯗ ꯅꯣꯏꯔ ꯁꯨꯔ ꯈꯔ ꯅꯣꯏꯔꯗꯤ ꯐꯔꯦ ꯗꯣ ꯈꯔꯥ ꯅꯥꯒꯥꯝꯗꯤ ꯀꯦ
ꯍꯣꯏ ꯂꯝ ꯍꯦꯜꯂꯗꯤ ꯄꯥꯝꯗꯦꯗ ꯑꯩꯁꯨ ꯆꯧꯃꯜꯂꯗꯤꯗꯦ ꯄꯥꯝꯗꯦꯕ ꯎ ꯐꯤꯔꯣꯜꯁꯨ ꯂꯦꯠꯄ ꯅꯨꯡꯉꯥꯏꯇꯦꯕ ꯀ
ꯎꯝ ꯅꯣꯏꯗꯤ ꯐꯤꯔꯣ ꯁꯦꯠꯄ ꯅꯨꯡꯉꯥꯏꯇꯦ ꯃꯤ ꯃꯃꯥꯡ ꯗ ꯆꯥꯅꯤꯡꯉꯥꯏꯁꯨ ꯑꯩꯁ ꯏ ꯀꯥꯏꯕꯅꯤꯍꯦ
ꯎ ꯅꯣꯏꯗꯤ ꯑꯦꯛꯁꯔꯁꯥꯏꯁ ꯇꯧ ꯑꯗꯨꯅ ꯑꯦꯛꯁꯔꯁꯥꯏꯁ ꯇꯧꯔꯒ ꯐꯤꯒꯔ ꯌꯥꯝ ꯇꯥꯅꯤꯍꯦ
ꯑ ꯑꯦꯛꯁꯔꯁꯥꯏꯁ ꯇꯧꯅꯤꯡꯉꯥꯏꯁꯨ ꯍꯧꯒꯠꯅꯤꯡꯉꯥꯏ ꯇꯟꯕꯅꯤꯗꯣ
ꯈꯔ ꯄꯦꯟꯉꯥꯏꯗꯗꯤ ꯇꯥꯟꯕ ꯉꯥꯛꯇꯅꯦ
ꯈꯔ ꯄꯤꯛꯂꯤꯉꯩꯗꯗꯤ ꯍꯒꯑꯜꯒ ꯑꯦꯛꯁꯔꯁꯥꯏꯁ ꯈꯔ ꯈꯔ ꯇꯧ ꯍ ꯀꯥꯟꯌꯥ ꯇꯧꯗ꯭ꯔꯦ
ꯅꯨꯡꯉꯥꯏꯅ ꯇꯧꯈꯤꯕꯈꯤꯕꯅꯦꯕ
ꯍꯧꯖꯤ ꯀꯥꯟ ꯎꯝ
ꯊꯗꯔꯤꯗ
ꯑꯪ ꯇꯨꯝ ꯇꯨꯝꯃꯦ ꯇꯝꯕꯁꯨꯦ ꯌꯥꯝ ꯅꯨꯡꯉꯥꯏꯗ
ꯍꯣꯏ ꯈꯣꯏꯗꯒꯤ ꯅꯨꯡꯉꯥꯏꯕꯗꯤ ꯇꯨꯝꯕꯅꯤꯗꯅ
ꯎꯝ ꯇꯨꯝꯂꯒ ꯐꯣꯟ ꯌꯦꯡꯕ ꯅꯨꯡꯉꯥꯏ ꯑꯁ ꯍ ꯑꯗꯨꯗꯒꯤ ꯍꯦꯟꯅ ꯅꯨꯡꯉꯥꯏꯕ ꯂꯩꯇꯦ
ꯑꯗꯨꯨꯝ ꯇꯨꯝꯂꯒ ꯄꯩꯁꯥ ꯂꯥꯛꯂꯗꯤ ꯐꯥꯒꯗꯕ ꯑꯃꯨꯛꯀ ꯇꯨꯝꯒꯅꯤ ꯑꯃꯨꯛꯀ ꯆꯥꯒꯅꯤ
ꯄꯩꯁꯥ ꯊꯕꯛ ꯁꯨꯗ꯭ꯔꯒ ꯄꯩꯁꯥ ꯇꯥꯅꯤꯡꯉꯥꯏ ꯑꯩ ꯑꯥꯏꯗꯤꯌꯥ ꯑꯃ ꯄꯤꯌꯦ ꯑꯥ ꯏ ꯖꯥꯔꯗ ꯑꯦ ꯕꯣꯔꯥ ꯑꯃ ꯄꯨꯔ ꯐꯝꯁꯦ
ꯑꯉꯥꯎꯕ ꯑꯉꯥꯎꯕꯤꯒꯨꯝꯅꯀꯣ
ꯃꯐꯝꯐꯝ ꯐꯖꯕ ꯁꯤꯤꯁꯦ ꯅꯨꯡꯊꯥ ꯁꯥꯔꯁꯨ ꯅꯨꯡꯊꯥ ꯆꯪꯅꯕ ꯃꯐꯝꯗ ꯅꯣꯡ ꯆꯨꯔꯁꯨ ꯅꯣꯡ ꯆꯪꯕ ꯃꯐꯝꯗ ꯑꯁ
ꯑꯁ
ꯐꯔ ꯊꯁꯦ ꯎꯚꯔ ꯕ꯭ꯔꯦꯖ ꯃꯅꯥꯛꯇ ꯂꯩꯔꯝꯅꯤ ꯎ
ꯎ ꯆꯪꯗꯦꯗ
ꯣꯔꯥ ꯄꯨꯅ ꯆꯇꯦ
ꯆꯁꯦ ꯆꯠꯁꯦ
ꯄꯨꯂꯤꯁꯅ ꯈꯪꯉꯒ ꯐꯥꯔꯗꯤ ꯑꯃꯨꯛ ꯖꯦꯜꯗ ꯂꯩꯗꯣꯏꯕ꯭ꯔꯥ
ꯑꯁ ꯂꯩꯔꯒ ꯍꯋꯥꯏ ꯑꯦꯟꯁꯥꯡ ꯈꯛꯇ ꯄꯤ ꯆꯥꯔꯗꯤ ꯅꯨꯡꯉꯥꯏꯅꯤꯍꯦ
ꯍꯒꯥꯡ ꯆꯥꯔꯗꯤ ꯀꯣꯛꯇꯣ ꯑ ꯗꯙꯃꯥ ꯗꯙꯃꯥ ꯆꯥꯒꯅꯤ
ꯑꯩꯕꯨꯗꯤ ꯆꯥꯎꯔꯣꯏꯗ ꯅꯪꯕꯨꯗꯤ ꯈ ꯈꯦ ꯪ ꯑꯍꯥꯎ ꯑꯍꯥꯎꯕ ꯇꯥꯔꯁꯨ ꯑꯩꯗꯤ ꯆꯥꯎꯊꯣꯛꯇꯕꯅꯤ
ꯍꯥꯏꯗꯤ ꯍꯞꯇꯥ ꯑꯃ ꯍꯞꯇꯥꯔꯗꯒꯤ ꯎꯝ ꯎꯔ
ꯎꯝ ꯑꯗꯨꯗꯅꯦ
ꯌ ꯊꯥ ꯊꯣꯛꯄ꯭ꯔꯁꯨ ꯌꯥꯝ ꯊꯥꯔ
ꯎꯝ
ꯆꯥꯛ ꯊꯣꯡꯉꯕ꯭ꯔꯣ
ꯊꯣꯡꯗ꯭ꯔꯤ ꯊꯣꯡꯅꯕ ꯃꯇꯝ ꯌꯎꯔꯦꯅꯦ ꯑꯁ ꯄꯜꯂꯦꯗ ꯃꯥꯏꯒ ꯂꯥꯛꯇꯕꯒ
ꯀꯔꯤꯁ ꯂꯥꯡ ꯐꯗ ꯉ
ꯆꯗ ꯑꯦꯁꯄꯤꯟꯁ ꯊꯧꯁꯤꯔ
ꯏꯟꯖꯥꯡ ꯂꯥꯏꯔꯤ ꯌ ꯄ ꯐꯪꯕꯁꯨ